ꯨꯗ ꯑꯐꯇꯔꯅꯟ ꯃꯤꯁ ꯗꯦꯠ
ꯒꯨꯗ ꯑꯐꯇꯔꯅꯟ
ꯎꯝ ꯒꯥꯔꯤ ꯝꯗꯥꯏ
ꯇꯔꯤꯕꯥ ꯅꯪ ꯉꯥꯎꯨꯔꯕꯣ
ꯕꯒꯤ ꯒꯤꯇꯥ ꯑꯃꯅꯤꯅꯤ
ꯐꯥꯒꯤ ꯇꯧꯎꯨꯅꯦꯕ
ꯑ
ꯑꯩ ꯑꯗꯨꯝꯕꯗꯨꯕꯨꯒꯤ ꯇꯧꯕ꯭ꯔꯥꯅ ꯑꯣ ꯑ ꯑꯣ ꯑꯣ ꯐꯥꯒꯤ ꯇꯧꯕꯁꯨ ꯌꯥꯝ ꯍꯩꯌꯦꯀꯣ ꯅꯪ
ꯍ ꯐꯒꯤ ꯇ ꯋꯥꯅꯤ
ꯑꯩ ꯁꯤ ꯂꯣꯏꯔꯗꯤꯀꯣ ꯑꯁ ꯅꯨꯡꯉꯥꯏꯔꯦ ꯍꯧꯖꯤꯛ ꯑꯃ ꯑꯃꯗ ꯑꯃꯗꯨꯁꯨ ꯑꯃꯨꯛ ꯑꯩꯣꯏ ꯑꯦꯁ ꯀꯣꯟꯐ꯭ꯔꯦꯟꯁ ꯇꯧꯅꯔ ꯑꯩ ꯁꯤ ꯐ꯭ꯔꯨꯏꯠꯁꯦ ꯄꯥꯛꯄꯅ ꯂꯣꯏꯔꯦꯀꯣ ꯑꯩ ꯉꯧꯒꯁꯨ ꯉꯧꯊꯣꯛꯔꯛꯇꯅ ꯑꯗꯨꯗ ꯄꯥ ꯍꯥꯞꯆꯤꯜꯂꯗꯤ ꯋꯥ
ꯎꯝꯄꯥꯗꯣ ꯑꯩꯒꯤꯁꯨ ꯑꯃ ꯂꯩꯕꯤꯌꯨꯅꯦ
ꯂ ꯑꯇꯥꯡ ꯑꯩꯒꯤ ꯍꯧꯖꯤꯛꯀꯥ
ꯍꯧꯖꯤꯛꯀꯥ ꯑꯩ ꯈꯔ ꯀꯩꯅꯣ ꯌꯥꯗꯕ ꯄꯩꯁꯥ ꯆꯪꯗꯕ ꯍꯥꯏꯕ ꯇꯥꯔꯦꯀꯣ ꯑꯗꯨꯒꯤꯅꯦ ꯑꯩ ꯇꯣꯂꯣꯞ ꯑꯩꯒꯤ ꯇꯣꯂꯣꯞꯇꯣ ꯐꯪꯉꯀꯥꯟꯗꯗꯤꯀꯣ ꯅꯕꯥꯅꯤꯒꯤ ꯑꯩ ꯇꯣꯂꯣꯞꯇꯣ ꯍꯦꯛ ꯐꯪꯉꯗꯤ ꯅꯕꯥꯅꯤꯒꯤ ꯑꯩ ꯈꯤꯇꯪ ꯈꯤꯇꯪ ꯃꯦꯃꯣꯔꯤ ꯑꯣꯏꯅ ꯈꯤꯇꯪ ꯈꯤꯇꯪ ꯑꯩꯅ ꯄꯩꯁꯥ ꯄꯤꯕꯤꯁꯤꯔꯥ ꯑꯗꯨꯀꯥꯟꯗ ꯂꯧꯔꯣ
ꯍꯣꯏ ꯍꯣꯏ ꯍꯣꯏ ꯐꯅꯤ ꯑꯗꯨꯗꯤ
ꯎꯝ ꯌꯥꯝ ꯍꯔꯥꯎꯋꯦ ꯑꯩꯁꯦ ꯁꯤ ꯐ꯭ꯔꯣꯛ ꯍꯥꯞꯄꯒ ꯀꯣ ꯃꯤꯡꯁꯦꯟꯗ ꯌꯦꯡ ꯌꯦꯡ ꯂꯩꯕꯅꯦ ꯌꯥꯝ ꯉꯧꯊꯣꯛꯄꯗꯣ ꯎꯝ
ꯑꯣ ꯑꯣ ꯑꯣ ꯐꯖꯩꯌꯦ ꯑ ꯈꯣꯡꯒ꯭ꯔꯥꯎ ꯖꯤꯟꯁꯀ ꯍꯥꯞꯄꯒꯀꯣ ꯂꯣꯏꯅ ꯐ꯭ꯔꯣꯛꯇꯣ ꯇꯛ ꯇꯧꯔꯤꯗꯅ ꯑꯗꯨꯁꯨ ꯐꯖꯕꯅꯤꯅ ꯑꯗꯨꯁꯨ ꯇ꯭ꯔꯥꯏ ꯇꯧ ꯀꯣ
ꯂꯩ ꯁꯤ ꯐ꯭ꯔꯣꯛ ꯃꯌꯥꯝꯁꯦ ꯖꯤꯟꯗ ꯇꯥꯛꯇꯧꯕ
ꯍꯣꯏ ꯀꯩꯁꯨ ꯇꯧꯔꯣꯏ ꯍꯥꯏꯕꯗꯤ ꯃꯥꯗꯤ ꯖꯧ ꯖꯧ ꯂꯥꯎꯕꯅꯤꯅꯀꯣ ꯃꯥꯒꯤ ꯐꯤꯗꯥꯗꯣ
ꯑꯁꯤ
ꯍꯣꯍ‌ꯣꯏ ꯂꯩꯔꯛꯄꯗ ꯑꯩ ꯑꯩꯒꯤ ꯂꯧꯔꯒꯦꯅ ꯇꯧꯔꯨꯕꯅꯦꯕ ꯑꯗꯨꯒ ꯆꯤꯆꯦ ꯑꯃꯨꯛ ꯂꯧꯈ꯭ꯔꯕꯅꯦ ꯑꯗꯨꯒ ꯑꯃꯨꯛ ꯅꯪ ꯅꯪꯉꯣꯟꯗ ꯑꯃꯨꯛ ꯄꯤꯕ ꯎꯝ
ꯑꯣ ꯑꯣ ꯅꯪꯁꯦ ꯖꯤꯠꯒ‌ꯣꯏꯅ ꯑꯁꯤ ꯍꯥꯞꯈ꯭ꯔꯕ ꯑꯣ ꯑꯣ ꯑꯗꯨꯗ ꯑ ꯁꯨꯝ ꯆꯥꯗꯣ ꯑꯩꯉꯣꯟꯗ ꯊꯥꯗꯣꯔꯛ ꯃꯥꯜꯂꯦ
ꯅꯠꯇꯦ ꯅꯥ ꯃꯥ ꯃꯥ ꯅꯪ ꯅꯨꯡꯁꯤꯕꯒꯤ ꯕꯒꯤ ꯑꯣꯏꯔꯝꯅꯤ
ꯑꯣ ꯑꯣ ꯑꯩꯁꯨ ꯌꯥꯝ ꯄꯥꯝꯃꯦ ꯑꯩꯒꯤ ꯑꯩꯒꯤ ꯐꯦꯚꯣꯔꯥꯏꯠ ꯀꯂꯔꯅꯦ ꯄꯨꯛꯀꯁꯨ ꯎꯗ꯭ꯔꯦꯕꯀꯣ ꯁꯤꯁꯦ ꯑꯁꯣꯝꯗ ꯌꯥꯝ ꯀꯪꯕꯒꯨꯝ ꯇꯧꯋꯦ ꯑꯦꯛꯁꯔꯁꯥꯏꯖꯀ ꯍꯧꯈꯤꯅꯤ ꯃꯨꯛ
ꯑꯩꯁꯨ ꯍꯟꯗꯛ ꯈꯔ ꯀꯪꯕꯒꯨꯝ ꯇꯧꯋꯦ ꯑꯩ ꯏꯁꯥꯗꯣ
ꯑꯣ ꯑꯩꯈꯣꯏ ꯂꯣꯏꯅꯃꯛ ꯀꯥꯡꯕꯒꯨꯝ ꯇꯧꯋ‌ꯦ ꯑꯩꯈꯣꯏ ꯑꯍꯨꯝꯁꯦ ꯍꯟꯗꯛ ꯀꯥꯟꯁꯦ ꯎꯅ ꯎꯅꯕ ꯀꯥꯟꯗꯁꯨ ꯈꯪꯉꯦꯗꯅ
ꯍꯣꯏ ꯎꯅꯥꯕꯗꯁꯨ ꯈꯪꯉꯦ ꯑꯁꯤꯗꯤ ꯌꯥꯝ ꯐꯥꯔꯦꯀꯣ
ꯑꯁ ꯁꯤꯗꯤ ꯑꯩ ꯌꯥꯝ ꯄꯥꯝꯃꯦ ꯁꯤ ꯑꯁꯤꯒꯤ ꯀꯩꯅꯣ ꯊꯣꯛꯄꯁꯨꯁꯨ ꯌꯥꯝ ꯐꯥꯏ ꯀꯣ ꯑꯩꯗꯤ ꯌꯥꯝ ꯃꯤꯁ ꯇꯧꯒꯅꯤ ꯎꯝ ꯑꯩꯈꯣꯏꯈꯛꯇ ꯑꯩꯈꯣꯏ ꯒ꯭ꯔꯨꯞ ꯑꯃ ꯁꯦꯝꯁꯤꯅꯦ ꯑꯩꯈꯣꯏꯁꯨ
ꯍꯣꯏ ꯁꯦꯝꯁꯦ ꯑꯗꯣ
ꯑꯥ ꯁꯨꯃꯥꯏꯅ ꯇꯧꯁꯦ ꯑꯥ ꯄꯩꯁꯥ ꯋꯥꯏꯕ ꯌꯥꯕ ꯒ꯭ꯔꯨꯞꯅꯀꯣ
ꯍꯣꯏ ꯍꯣꯏ ꯑꯗꯨꯗꯤ ꯅꯪꯉꯣꯟꯗ ꯍꯥꯟꯅ ꯅꯪꯉꯣꯟꯗ ꯋꯥꯏꯔꯛꯑꯒꯦ ꯑꯩ ꯌꯥꯕ꯭ꯔ ꯅꯪ
ꯋꯥꯏꯔꯒ ꯑꯃꯨꯛ ꯍꯟꯗꯣꯔꯛꯄ ꯀꯥꯟꯗ ꯁꯤꯟꯗꯣꯏ ꯑꯣꯏꯅ ꯄꯤꯔꯛꯄ ꯒ꯭ꯔꯨꯞ ꯑꯣꯏꯅ ꯇꯧꯔꯁꯤꯔꯣ
ꯍꯣꯏ ꯍꯣꯏ ꯍꯣꯏ ꯌꯥꯏꯌꯦ ꯑꯗꯨꯃꯥꯏ ꯍꯣꯏ ꯍꯣꯏ ꯍꯥꯏꯔꯒ ꯄꯤꯔꯛꯇꯕꯁꯨ ꯌꯥꯎꯕꯀꯣ
ꯑꯣ ꯑꯣ ꯑꯗꯨꯒꯨꯝꯕ ꯒ꯭ꯔꯨꯞꯇꯨꯗꯤ ꯑꯩꯉꯣꯟꯗ ꯑꯦꯠ ꯇꯧꯔꯛꯀꯅꯨ ꯑꯁꯤꯒꯤ ꯐ꯭ꯔꯣꯛꯁꯦ ꯑꯩ ꯑꯥꯏ ꯔ‌ꯦꯂꯤ ꯂꯥꯏꯛ ꯏꯠ ꯎ ꯁꯤꯗꯤ ꯌꯥꯝ ꯄꯥꯝꯖꯔꯦ ꯁꯤꯗꯤ
ꯑꯗꯣ
ꯑꯩ ꯑꯃꯨꯛ ꯂꯩꯁꯥꯕꯤ ꯑꯣꯏꯅꯤꯡꯉꯦ
ꯅꯪ ꯅꯆꯥ ꯑꯅꯤ ꯊꯨꯡꯔꯕ ꯅꯠꯇ꯭ꯔ‌ꯣ
ꯏꯆꯥ ꯑꯅꯤꯗꯤ ꯁꯨꯔꯦ ꯑꯗꯨꯒ ꯌꯦꯡꯕ ꯀꯥꯟꯗꯅ ꯂꯩꯁꯥꯕꯤ ꯃꯆꯥꯎ ꯔ‌ꯣꯅ ꯑꯩꯗꯤ ꯏꯆꯥꯒ ꯏꯋꯥꯒꯗꯤ ꯍꯨꯟꯗꯣꯛꯄ ꯉꯝꯗꯦ ꯑꯗꯨ ꯋꯥꯈꯟꯗꯗꯤ ꯑꯗꯨꯝ ꯋꯥꯈꯜ ꯍꯥꯏꯕꯗꯤ ꯑꯩꯈꯣꯏ ꯁꯨꯝ ꯋꯥꯔꯤ ꯁꯥꯟꯅꯔꯀꯥꯟꯗꯗꯤ ꯂꯩꯁꯥꯕꯤ ꯑ ꯁꯨꯝ ꯋꯥꯈꯟꯗꯗꯤ ꯌꯪ ꯇꯧꯔꯒ ꯎꯝ ꯑꯩꯈꯣꯏ ꯈꯛꯇꯒꯤ ꯑꯗꯨꯝ ꯂꯩꯁꯥꯕꯤ ꯑꯣꯟꯕꯅꯤꯗ
ꯎꯝ ꯎꯝ ꯎꯝ
ꯑꯩꯈꯣꯏ ꯅꯍꯥꯟꯅ ꯑꯩꯈꯣꯏꯗ ꯀꯩꯅꯣꯁꯤꯡꯗ ꯀꯣꯏꯕ ꯂꯥꯛꯄ ꯑꯗꯨꯗ ꯑ ꯑꯩꯉꯣꯟꯗ ꯅꯪ ꯆꯍꯤ ꯀꯌꯥ ꯁꯨꯔꯒꯦ ꯀꯀ ꯃꯥꯅ ꯑꯩꯉꯣꯟꯗꯒꯤ ꯑꯉꯥꯡꯅꯦꯕ ꯑꯩ ꯃꯆꯤꯡ ꯍꯧꯕꯁꯤꯀꯣ ꯎꯝ ꯑꯉꯥꯡꯉꯣꯟꯗꯀꯣ ꯑꯗꯨꯃꯥꯏꯅ ꯑꯦ ꯑꯍꯟꯉꯣꯟꯗ ꯑꯗꯨꯃꯥꯏꯅ ꯀ ꯑꯉꯥꯡ ꯃꯆꯥꯅꯦ ꯇꯥꯏꯞꯇꯒꯤ ꯇꯧꯔꯛꯑꯗꯤ ꯑꯩꯁꯨ ꯌꯥꯗꯦꯕ ꯁꯛꯇꯨꯗ ꯈꯔ ꯑꯉꯥꯡ ꯑꯣꯏꯔꯁꯨ ꯑ ꯆꯍꯤꯗꯨꯗꯤ ꯑꯩꯅ ꯗꯃꯥꯃꯨꯛ ꯍꯜꯂꯦꯗꯅ
ꯎꯝ
ꯎꯝ ꯎꯝ ꯑꯗꯨꯒꯤꯅꯤꯗ
ꯑꯣ ꯑ‌ꯣ ꯑꯣ ꯅꯪꯒꯤ ꯅꯪꯅ ꯍꯥꯏꯔꯤꯁꯤꯗꯤ ꯅꯪꯒꯤ ꯅꯨꯄꯥꯒꯤ ꯆꯍꯤꯒꯨꯝꯕꯁꯦ ꯅꯪ ꯄꯥꯝꯃꯤ ꯍꯥꯏꯕ ꯅꯠꯇ꯭ꯔꯣ ꯑꯗꯨꯗꯤ ꯑꯉꯥꯡ ꯗꯤ ꯄꯥꯝꯗꯕ
ꯀꯔꯤꯗ
ꯀꯔꯤ ꯍꯥꯏ ꯍꯥꯏꯕ꯭ꯔ
ꯍ
ꯑ
ꯑꯉꯥꯡꯗꯤ ꯅꯪ ꯄꯥꯝꯅꯕ ꯑꯗ ꯅꯪꯒꯤ ꯅꯨꯄꯥꯒꯤ ꯆꯍꯤꯒꯨꯝꯕꯗꯤ ꯅꯪ ꯄꯥꯝꯕ ꯑꯣ
ꯀꯔꯤꯅꯣ ꯒ꯭ꯌꯥꯟ ꯃꯥꯟ ꯇꯥꯗ꯭ꯔꯦ ꯑꯩꯗꯤ ꯑꯉꯥꯡ ꯃꯥꯜꯂꯦ ꯍꯥꯏꯕ ꯑꯩ ꯑꯉꯥꯡ ꯃꯥꯜꯂꯦ ꯑ ꯑꯩꯈꯣꯏ ꯍꯦꯔꯣꯗꯨꯁꯨ ꯆꯍꯤꯗꯤ ꯌꯥꯝꯃꯦ ꯑꯗꯨꯁꯨ ꯃꯥꯁꯨ ꯑꯉꯥꯡ ꯃꯥꯜꯂꯦ ꯃꯤ ꯃꯌꯥꯝꯅ ꯍꯥꯏꯅꯔꯦꯅꯦ ꯅꯕꯥꯅꯤ ꯀꯔꯤ ꯆꯥꯕ꯭ꯔꯥ ꯀꯔꯤ ꯆꯥꯕ꯭ꯔꯥ ꯂꯥꯁꯇꯗꯤ ꯁꯥꯖꯟꯖꯥꯏꯅ ꯇꯧꯔꯝꯅꯤꯅ
ꯑ ꯍꯦ ꯍꯦ
ꯍꯜꯂꯣ
ꯑꯩꯈꯣꯏ ꯀꯩꯅꯣꯀꯣ ꯑꯩꯈꯣꯏꯁꯦ ꯀꯩꯅꯣ ꯆꯥꯛ ꯍꯟꯖꯥꯡꯗꯤ ꯑꯩꯈꯣꯏ ꯑꯌꯥꯝꯕ ꯀꯩꯅꯣ ꯑꯩꯅ ꯏꯁꯥꯅ ꯊꯥꯕꯗꯣ
ꯑꯥ
ꯑꯗꯣ ꯑꯗꯨ ꯍꯦꯟꯅ ꯆꯥꯏꯌꯦꯕ ꯑꯩꯈꯣꯏꯗꯤ ꯍꯥꯏꯕꯗꯤ ꯑꯩꯈꯣꯏꯗꯤ ꯗꯨꯀꯥꯟ ꯎꯝ ꯑꯇꯣꯞꯄ ꯑꯗꯨꯃꯥꯏꯅ ꯀꯩꯅꯣ ꯇꯧꯕ ꯈꯣꯠꯄ ꯃꯤꯅ ꯊꯣꯡꯉꯒ ꯈꯣꯠꯂꯒ ꯇꯦꯜꯗꯒꯨꯝꯕ ꯈꯣꯠꯄꯗꯨꯗꯨꯣ ꯑꯩꯈꯣꯏ ꯇꯧꯗꯦꯕ
ꯎꯝ ꯎꯝ ꯎꯝ ꯍꯥꯎꯕꯅꯤꯗ ꯅꯪꯒꯤ ꯍꯤꯟꯖꯥꯡ ꯃꯌꯥꯝꯗꯨꯁꯨ
ꯎꯝ ꯑꯗꯨꯒꯤꯅꯦ ꯑꯩꯈꯣꯏ ꯑꯩꯈꯣꯏ ꯍꯤꯔꯣꯗꯣ
ꯑꯣ ꯎꯝ ꯎꯝ ꯎꯝ
ꯑꯩꯈꯣꯏ ꯍꯤꯔꯣꯗꯨꯗꯤ ꯃꯄꯥꯟꯗ ꯑꯗꯨꯝ ꯀꯩꯅꯣ ꯇꯧꯔꯗꯤꯀꯣ ꯑꯩꯒꯤ ꯆꯥꯛ ꯌꯦꯟꯁꯥꯡꯅ ꯑꯇꯣꯞꯄꯗ ꯀꯌꯥꯃꯨꯛ ꯆꯥꯗꯦꯕ ꯃꯥꯗꯣ
ꯎꯝ
ꯑꯩꯒꯤ ꯏꯌꯥꯝꯕ ꯆꯥꯕꯅꯦ ꯃꯥꯗꯤꯗ ꯍꯥꯏꯔꯁꯨ ꯑꯩꯗꯤ ꯍꯤꯡꯒꯣꯜꯗ ꯌꯥꯝꯌꯥꯝꯕ ꯑꯗꯨꯝ ꯊꯥꯔꯒ ꯐ꯭ꯔꯦꯁ ꯑꯩꯈꯣꯏ ꯂꯩꯔꯒ ꯁ ꯉꯁꯤꯅ ꯐ꯭ꯔꯦꯁ ꯐ꯭ꯔꯦꯁꯇꯣ ꯍꯦꯛꯂꯒ ꯍꯌꯦꯡ ꯍꯪꯆꯤꯠ ꯆꯥꯎ ꯑꯗꯨꯅ ꯇꯦꯁꯇꯣ ꯑꯗꯨꯒꯤ ꯇꯦꯁꯇꯨꯒ ꯍꯦꯛ ꯍꯦꯛꯔꯛꯄꯒꯤ ꯇꯦꯁꯇꯨꯒ ꯌꯦꯡꯉꯣ ꯀꯃꯅ ꯆꯥꯕ ꯍꯥꯎꯏꯤ ꯍꯥꯏꯕꯗꯣ
ꯍꯣꯏ ꯍꯣꯏ ꯑꯩꯈꯣꯏ ꯏꯪꯈꯣꯜꯗ ꯊꯥꯕꯗꯨꯅ ꯍꯦꯟꯅ ꯍꯥꯎꯕꯅꯦ
ꯑ ꯍꯦꯛꯇ ꯍꯦꯛꯂꯒ ꯄꯨꯔꯛꯑꯒ ꯆꯥꯕꯗꯨꯅꯗꯤꯀꯣ ꯍꯥꯎꯕꯗꯤꯃꯨꯛ ꯍꯦꯜꯂꯦꯕ ꯑꯗꯨꯒꯤꯅꯦ ꯍꯛꯆꯥꯡꯒꯤ ꯑꯩꯈꯣꯏꯗꯤ ꯁꯦꯝꯒꯗꯕ ꯍꯥꯏꯕꯗꯣ ꯑꯩꯈꯣꯏꯒꯤ ꯍꯛꯆꯥꯡ ꯐꯔꯗꯤ ꯏꯁꯥꯗ ꯂꯣꯏꯅꯃꯛ ꯐꯥꯏꯗꯅ
ꯎꯝ ꯎꯝ
ꯑꯗꯨꯒꯤꯅꯤꯗ ꯑꯩꯈꯣꯏꯅ ꯍꯛꯆꯥꯡꯗ ꯍꯧꯖꯤꯛ ꯍꯧꯖꯤꯛ ꯍꯧꯖꯤꯛ ꯑꯉꯥꯡ ꯑꯣꯏꯔꯤꯀꯥꯟꯗ ꯍꯛꯆꯥꯡ ꯁꯦꯝꯍꯧꯗ꯭ꯔꯗꯤꯀꯣ ꯇꯥꯕ꯭ꯔꯣ
ꯇꯥꯏꯌꯦ ꯇꯥꯏꯌꯦ ꯅꯪ
ꯅꯪꯁꯦ ꯍꯦꯛ ꯃꯥꯡꯕꯒꯨꯝꯇꯧ ꯇꯧꯋꯤꯗ ꯅꯪꯒꯤ ꯀꯩꯗꯧꯔꯤꯒꯦ ꯅꯪꯕꯨ ꯃꯤꯡꯁꯦꯟ ꯌꯦꯡ ꯂꯩꯔꯣ
ꯅꯪ ꯇꯥꯔꯤꯅꯦ ꯅꯪ ꯅꯪ ꯋꯥ ꯉꯥꯡꯉꯤꯗꯣ ꯅꯪ ꯅꯪꯅ ꯍꯥꯏꯕ ꯃꯌꯥꯝꯗꯣ ꯑꯩ ꯇꯥꯕꯅꯦ
ꯎꯝ ꯎꯝ ꯑꯩꯒꯤ ꯑꯩꯗꯤ ꯌꯦꯡꯕꯗꯣ ꯑꯁꯤ ꯑꯁꯤꯒꯤ ꯑꯣꯐꯤꯁ ꯀꯥꯕꯗ ꯑꯩꯗꯤ ꯏꯆꯥ ꯑ ꯐꯥꯎ ꯀꯣ ꯏꯆꯥꯗꯣ ꯍꯣꯔꯦꯟ ꯑꯩ ꯑꯃꯨꯛ ꯏꯆꯥ ꯑꯃ ꯑꯃꯨꯛ ꯇꯨꯝꯍꯜꯂꯛꯑꯒ ꯑꯃꯨꯛ ꯃꯕꯥꯅꯤ ꯄꯨꯂꯞ ꯇꯨꯝꯍꯜꯂꯒꯦꯅꯀꯣ
ꯍꯣꯏ
ꯎꯝ ꯑꯗꯨꯅꯦ ꯍꯣꯔꯦꯟ ꯑꯃꯨꯛ ꯐꯤ ꯇꯨꯕ ꯑꯃꯨꯛ ꯆꯠꯈꯤꯅꯤ ꯑꯩ ꯍꯧꯖꯤꯛ ꯐꯨꯏꯠ ꯂꯧꯕꯗꯣ ꯈꯔ ꯀꯣꯝꯕꯀꯣ ꯑꯗꯨ ꯈꯔ ꯄꯤꯇꯛ ꯇꯧꯍꯜꯂꯒ ꯁꯤꯁꯦ ꯁꯤꯁꯦ ꯁꯨꯝ ꯑꯁꯨꯝ ꯑꯁꯨꯃꯥꯏꯅ ꯁꯨꯃꯥꯏꯅ ꯈꯔ ꯁꯦꯞ ꯇꯧꯍꯜꯂꯕ ꯑ ꯁꯤꯗ ꯑꯀꯤꯕꯤ ꯖꯥ ꯑꯗꯨꯗ ꯍꯥꯞꯁꯤꯔꯥꯅꯀꯣ ꯁꯤꯒꯔꯗꯣ ꯈꯔ ꯎꯍꯟꯟꯅꯗꯦꯅꯀꯣ ꯅꯦꯝꯕꯅꯤꯅ ꯐꯤꯒꯔꯁꯨ ꯌꯥꯔꯤꯅꯦ ꯐꯣꯛ ꯍꯥꯞꯄꯀꯥꯟꯗꯅꯦ
ꯐꯤꯒꯗ
ꯎꯝ
ꯑꯁ ꯅꯪꯗꯤ ꯉꯁꯦꯡꯅꯤꯅ ꯅꯪꯒꯤ ꯐꯤꯒꯔꯗꯨꯁꯨ ꯌꯥꯔꯝꯃꯔꯣꯏꯅꯦ
ꯑꯁ ꯑꯩꯗꯤ ꯐꯤꯒꯔꯁꯦ ꯁꯦꯝꯁꯦ ꯄꯤꯛꯇꯤ ꯄꯤꯛꯇꯤꯍꯦ ꯅꯪꯁꯨ ꯅꯍꯥꯟ ꯅꯪ ꯑꯩ ꯑꯗꯨꯃꯥꯏꯅ ꯋꯥ ꯆꯤꯡꯉꯦ ꯍꯥꯏꯅ ꯍꯥꯏꯔꯒ ꯎꯝ ꯎꯝ ꯅꯣꯏꯗꯤ ꯀꯩꯅꯣ ꯇꯧꯕ ꯑꯩ ꯀꯜꯁꯦꯝꯁꯨ ꯑꯉꯥꯡ ꯑꯣꯏꯔꯤꯀꯥꯟꯗꯤ ꯌꯥꯝ ꯆꯥꯔꯛꯑꯏꯕ
ꯑꯣꯍꯣ ꯑꯗꯨꯒꯤ ꯑꯣꯏꯔꯝꯅꯤ ꯅꯪ ꯋꯥꯡꯗꯣ ꯅꯪ ꯍꯂꯦꯟꯗꯒꯤ ꯍꯦꯟꯅ ꯈꯤꯇꯪ ꯋꯥꯡ
ꯑꯦ ꯍꯜꯂꯛꯑꯦꯅꯗꯤ ꯑꯃꯨꯛ ꯍꯦꯜꯂꯦ ꯍꯦ ꯅꯪꯁꯨ ꯑꯗꯨꯗꯤ ꯍꯦꯃꯜꯂꯦ ꯑꯃꯨꯛ
ꯎꯝ
ꯃꯣꯏ ꯅꯤꯔꯃꯥꯔꯈꯣꯏꯒꯤ ꯂꯦꯡꯒꯥꯅꯤ ꯑꯩꯁꯦ ꯑꯗꯨꯝ ꯌꯦꯡꯉꯤ ꯍꯥꯏꯕꯀꯣ ꯏꯊꯟꯗ ꯑꯗꯨꯝ ꯏꯊꯟꯇ ꯃꯤꯡꯁꯦꯟꯅꯤ ꯇꯥꯕ꯭ꯔꯣ
ꯑ ꯑ ꯅꯏꯃꯔꯔꯣ ꯃ꯭ꯌꯥꯟꯃꯥꯔꯔꯣ ꯅꯪ ꯒ꯭ꯌꯥꯟꯃꯥꯔꯗ ꯇꯥꯗꯦꯅꯦ ꯅꯪꯒꯤꯗꯣ
ꯑꯩꯗꯣ ꯏꯊꯟꯇ ꯃꯤꯁꯦꯟ ꯌꯦꯡ ꯌꯦꯡꯅꯀꯣ
ꯑꯥ
ꯑꯁꯨꯝ ꯑꯉꯥꯡ ꯑꯣꯏꯊꯣꯛꯄ ꯑꯁꯨꯝ ꯑꯉꯥꯡ ꯑꯣꯏꯊꯣꯛꯄ ꯁꯤꯕꯨ ꯇꯧꯕ ꯍꯧꯅꯕ꯭ꯔꯗꯤ
ꯑ ꯏꯗ ꯅꯪꯗꯤ
ꯀꯄ ꯌꯥꯗꯕꯀꯣ ꯁꯨꯝ ꯌꯦꯡ ꯌꯦꯡꯉꯒ ꯑꯩꯒꯤ ꯁꯛ ꯃꯥꯜꯂꯛꯇ꯭ꯔꯦ
ꯑꯣ ꯑꯗꯨꯗꯤꯃꯣ
ꯑꯩ ꯅꯣꯛꯄꯒꯁꯨ ꯃꯤꯡꯁꯦꯟꯗ ꯑꯗꯨꯝ ꯇꯝꯔꯒ ꯅꯣꯛꯏꯅꯦ
ꯎꯡꯅꯝꯕ ꯂꯥꯛꯄ꯭ꯔꯥ ꯈꯤꯇꯪ ꯀꯈꯤꯇꯪ
ꯅꯠꯇꯦ ꯀꯩꯅꯣꯗꯧ ꯀꯦꯊ꯭ꯔꯤꯅꯥ ꯀꯦꯐꯕ
ꯑꯁ ꯀꯦꯇ꯭ꯔꯤꯅꯥ ꯀꯦꯁꯦ ꯑ ꯐꯖꯗꯦꯔ ꯊꯤꯌꯦ ꯌꯥꯝꯅ ꯑꯁ ꯑꯗꯨꯗꯤ ꯅꯪ
ꯀꯩꯅꯣ ꯗꯦꯕꯤꯀꯥ ꯄꯇ ꯀꯣꯟ ꯃꯥꯜꯂꯦ ꯑꯗꯨꯗꯤ ꯃꯤꯗꯤ ꯗꯦꯕꯤꯀꯥ ꯍꯥꯏꯅꯩꯌꯦ ꯑꯩꯉꯣꯟꯗ ꯕꯤꯀꯥ ꯃꯥꯂꯦ ꯃꯥꯂꯦ ꯃꯥꯂꯦꯅ
ꯏꯪꯒꯤ ꯃꯅꯥꯛꯇ ꯂꯩꯕ ꯗꯤꯕꯤꯀꯥꯗꯨꯔ
ꯀꯗꯥ ꯍꯥꯏꯗ
ꯃꯣꯏ ꯀꯩꯅꯣ ꯃꯣꯏ
ꯁꯤꯃꯥ ꯀꯨꯝꯕ ꯅꯨꯄꯤꯗꯣ ꯍꯤꯟꯗꯤꯒꯤ ꯁꯤꯃꯥ ꯀꯨꯝꯕ ꯅꯨꯄꯤꯗꯣ ꯑꯗꯨ ꯃꯥꯜꯂꯦ ꯍꯥꯏꯕ ꯑꯩꯅꯗꯤ ꯑꯗꯨ ꯃꯥꯟꯗꯦꯅ ꯍꯥꯏꯕꯅꯦꯕ ꯃꯣꯏ ꯃꯌꯥꯝꯗꯤ ꯃꯥꯂꯦ ꯃꯥꯜꯂꯦ ꯃꯥꯜꯂꯦ
ꯑꯒ ꯃꯥꯂꯦ
ꯑꯩꯈꯣꯏ ꯏꯇꯥ ꯑꯃꯗꯤ ꯁꯨꯅꯤꯁꯇꯤ ꯃꯥꯂꯦꯝꯒꯤ ꯍꯥꯏꯕꯅꯦꯕ ꯅꯪꯗꯤ ꯒꯣꯕꯤꯟꯗꯥ ꯃꯥꯂꯦꯀꯣ ꯌꯥꯝ ꯐꯖꯩꯌꯦ ꯇꯥꯕ꯭ꯔꯣ
ꯇꯌꯦ
ꯅꯪꯗꯤ ꯅꯣꯛ ꯅꯣꯛ ꯅꯣꯛꯃꯣꯛꯑꯒ ꯅꯨꯡꯉꯥꯏꯔꯝꯒꯅꯤꯗ
ꯑꯅꯤꯅꯦꯃꯪ ꯑꯩꯉꯣꯟꯗ ꯍꯥꯏꯔꯛꯒꯗ
ꯑꯣ ꯀꯩꯅꯣ ꯒꯣꯕꯤꯟꯗꯥ ꯌꯥꯝ ꯐꯖꯕꯗꯨꯕꯣ
ꯑ ꯒꯣꯕꯤꯟꯗꯥꯏ ꯃꯥꯜꯂꯦ ꯃꯥꯒꯤ ꯐꯤꯒꯔꯗꯨꯁꯨꯀꯣ ꯅꯪꯒꯤ ꯅꯨꯄꯥꯒ ꯆꯞ ꯃꯥꯟꯅꯔꯦ ꯅꯪꯒ ꯌꯥꯝ ꯊꯤꯅ ꯀꯩꯅꯣ ꯃꯦꯆꯤꯡ ꯑꯣꯏꯔꯦꯕ
ꯑꯣ ꯑꯣ ꯒꯣꯕꯤꯟ ꯀꯩꯅꯣꯗꯨꯗꯤ ꯀꯩꯅꯣꯗꯣ ꯖꯨꯅꯤ ꯂꯦꯕꯔꯗꯤ ꯊꯣꯛꯈ꯭ꯔꯕꯅꯦꯕ ꯉꯁꯤ
ꯑꯣ
ꯅꯪꯒꯤ ꯑ ꯅꯪꯒꯤ ꯑ ꯀꯩꯅꯣꯗ ꯅꯪꯒꯤ ꯌꯨꯝꯗꯒ ꯂꯥꯛꯄ꯭ꯔꯣ ꯑꯩꯈꯣꯏ ꯖꯨꯅꯤ ꯂꯦꯕꯔꯗꯣ ꯌꯨꯝꯗꯒꯤ ꯊꯣꯛꯈ꯭ꯔꯕꯅꯦ
ꯑꯣ ꯂꯥꯛꯇꯦ ꯃꯥꯗꯤ
ꯑꯣ ꯑꯣ ꯁꯤꯗ ꯑꯃꯨꯛ ꯂꯥꯛꯑꯦ ꯖꯨꯅꯤ ꯂꯦꯕꯔꯗꯣ ꯑꯩꯈꯣꯏꯗ
ꯑꯣ ꯑꯣ ꯑꯣ ꯑꯣ ꯑꯣ ꯃꯥ ꯍꯧꯖꯤꯛꯐꯥꯎ ꯍꯤꯡꯉꯒ ꯂꯩꯔꯤꯀꯣ
ꯑꯣ ꯍꯤꯡꯔꯤꯃ
ꯑꯣ ꯑꯦꯕꯔꯒ꯭ꯔꯤꯟꯗ ꯂꯩꯀꯣ ꯃꯥꯁꯨ
ꯃꯥꯗꯤ ꯈꯔꯗꯤ ꯈꯨꯏꯗꯔꯛꯄ ꯍꯧꯔꯦ ꯃꯃꯥꯏꯒꯗꯣ ꯍꯥꯏꯗꯤ ꯌꯥꯗꯕ ꯃꯥꯜꯂꯦ ꯍꯟꯗꯛ ꯈꯔ ꯈꯨꯨꯏꯕ ꯃꯥꯜꯂꯦ ꯃꯥꯁꯨ ꯅꯤꯂꯦꯕꯔꯗꯣ ꯐꯤꯂꯤꯝꯒ ꯀꯧꯗ꯭ꯔ ꯃꯥꯂꯦꯟꯗꯥꯛ ꯃꯥ ꯎꯝ ꯐꯤꯂꯤꯝꯒ ꯀꯨꯝꯗ꯭ꯔꯤ ꯍꯥꯏ
ꯑ ꯑ ꯀꯨꯝꯗ꯭ꯔꯦ ꯃꯥ ꯅꯨꯡꯉꯥꯏꯇꯦ ꯑꯗꯣ ꯃꯥꯗꯣ ꯃꯥꯒꯤ ꯁꯤꯅꯦꯃꯥꯗ ꯌꯥꯝ ꯌꯦꯡꯕ ꯌꯥꯝ ꯅꯨꯡꯉꯥꯏꯕꯅꯦ
ꯑꯣ ꯆꯤꯟꯕꯥꯟꯗꯨꯔꯥ
ꯅꯠꯇꯦ ꯅꯠꯇꯦ ꯃꯥ ꯁꯤꯅꯦꯃꯥꯁꯤ ꯃꯥꯒꯤ ꯁꯤꯅꯦꯃꯥꯗꯣ
ꯑꯣ ꯑꯣ ꯑꯣ ꯑꯣ ꯃꯥꯒꯤꯁꯤꯃꯗꯤ ꯅꯨꯡꯉꯥꯏꯕꯅꯦ ꯎꯝ ꯎꯝ ꯑꯃꯒ ꯑꯃꯨꯛ ꯑꯅꯧꯕ ꯑ ꯌꯥꯝ ꯅꯦꯝꯂꯒ ꯑꯅꯧꯕ ꯑꯃꯁꯨ ꯂꯩꯕꯅꯤꯅꯦ ꯅꯨꯄꯥ ꯑꯃ ꯑꯗꯨꯝꯕ ꯃꯤꯡꯗꯣ ꯀꯔꯤ ꯀꯧꯕꯖꯥꯠꯔꯣ
ꯀꯅꯥꯅꯣ ꯅꯦꯝꯕ ꯅꯨꯄꯥ ꯍꯥꯏꯗꯤ
ꯔꯥꯁ ꯄꯥꯂꯤꯌꯥꯗꯣ ꯈꯪꯕ꯭ꯔꯥ
ꯔꯁꯃꯂꯤꯂꯤꯌꯥ ꯈꯪꯗ ꯅ ꯑꯗꯨꯗꯣ ꯑꯁ ꯅꯦꯝꯕ ꯍꯥꯏꯔꯗꯤ ꯅꯪ ꯈꯤꯇꯪ